ꯍꯂꯣ ꯇꯕꯔꯣ꯫
ꯇꯌꯦ
ꯀꯩꯗꯧꯔꯤꯅꯣ
ꯍꯧꯖꯤꯛꯁꯦ ꯆꯥꯛ ꯆꯥꯕ ꯂꯣꯏꯔꯦ ꯑꯃꯨꯛ ꯑꯉꯥꯡ ꯁꯨꯝꯕ ꯃꯇꯝꯗ ꯅꯠꯇ꯭ꯔꯗꯤ ꯎꯄꯥꯏ ꯂꯩꯇ꯭ꯔꯦ
ꯌꯥꯝ ꯅꯨꯡꯉꯥꯏꯌꯦꯅꯦ ꯅꯪꯗꯤ ꯑꯉꯥꯡ ꯁꯨꯝꯃꯒ ꯂꯩꯕꯅꯤꯅ ꯀꯔꯤ ꯃꯊꯦꯜ ꯇꯧꯔꯒꯦ
ꯉꯁꯤꯁꯦ ꯍꯥꯎꯃꯟꯗꯕꯒꯤ ꯁꯤꯒꯦ ꯇꯧꯋꯦꯍꯦ
ꯀꯔꯤ ꯃꯊꯦꯜꯅ ꯍꯥꯎꯃꯟꯗꯕꯗꯨ
ꯉꯁꯤꯁꯦ ꯎ ꯁꯟꯗꯦꯅꯤꯅ ꯏꯄꯥꯝꯗ ꯆꯠꯂꯦꯕ ꯉꯥꯁꯏ ꯉꯥꯏꯗꯣ ꯑꯩ ꯉꯁꯤꯗꯤ ꯁꯟꯗꯦꯅꯦ ꯍꯥꯏꯅ ꯑꯗꯨꯝ ꯁꯟꯗꯦ ꯑꯣꯏꯔꯁꯨ ꯑꯩꯈꯣꯏ ꯌꯨꯝꯗ ꯌꯥꯝ ꯅꯛꯅꯩ ꯑꯗꯨ ꯑꯣꯏꯔꯁꯨ ꯑꯩꯗꯤ ꯇꯣꯏꯅ ꯆꯠꯇꯦꯕ ꯑꯗꯨꯒ ꯎꯝ ꯉꯁꯤꯗꯤ ꯏꯃꯥꯟꯅꯕꯤꯅ ꯁꯤꯡꯁꯨ ꯆꯁꯦꯅ ꯍꯥꯏꯏꯅ ꯆꯠꯄ ꯆꯠꯂꯦ ꯆꯠꯂꯒ ꯑꯥ ꯍꯜꯂꯛꯑꯦ ꯍꯜꯂꯛꯄ ꯀꯥꯟꯗ ꯑꯩꯒꯤ ꯅꯨꯄꯥꯅ ꯆꯥꯛ ꯌꯦꯟꯁꯥꯡ ꯊꯣꯡꯉꯝꯃꯦ ꯑꯗꯣ ꯊꯣꯡꯉꯝꯕꯗꯨ ꯍꯪꯒꯥꯝꯗꯨ ꯆꯝꯐꯨꯠ ꯇꯧꯕꯤꯔꯦ ꯑꯗꯨꯒ ꯕꯦꯂꯦꯟꯖꯤꯗꯔꯤꯗꯣ ꯑꯗꯣ ꯎꯝ ꯃꯦꯠꯈꯤꯕ ꯀꯥꯡꯉꯧꯁꯨ ꯌꯥꯎꯗꯦ ꯀꯔꯤꯁꯨ ꯌꯥꯎꯗꯦ ꯑꯗꯨ ꯑꯗꯨ ꯈꯛꯇ ꯑꯗꯨꯁꯨ ꯚꯂꯦꯟꯗ꯭ꯔꯤꯒꯤ ꯎꯝ ꯕꯤꯂꯟꯗ꯭ꯔꯤꯃꯦꯠꯄꯗꯣ ꯏꯔꯣꯟꯕ ꯇꯧꯕꯗꯣ
ꯍꯣꯏ
ꯍꯥꯎꯇꯕꯅ ꯍꯥꯎꯇꯕꯅ ꯑꯗꯨꯒꯀꯣ ꯎꯝ ꯃꯥꯁꯦ ꯉꯥ ꯃꯤ ꯃꯅꯝꯁꯨ ꯅꯝꯗꯦ ꯉꯥꯔꯤꯗꯤ ꯍꯥꯞꯄꯅꯤ ꯍꯥꯏꯌꯦ ꯑꯗꯨ ꯉꯥꯔꯤ ꯃꯅꯝꯁꯨ ꯅꯝꯗꯦ ꯑ ꯊꯨꯝꯁꯨ ꯌꯥꯛ ꯊꯨꯝꯁꯨ ꯊꯨꯝꯂꯝꯝꯗꯦ ꯑꯗꯨꯒ ꯑꯩꯅ ꯊꯨꯝ ꯍꯥꯞꯄ ꯊꯨꯝꯂꯝꯝꯗꯦ ꯍꯥꯏꯕ ꯑꯗꯨ ꯃꯥꯁꯦ ꯊꯨꯝ ꯍꯥꯞꯄ ꯀꯥꯎꯕꯩꯔꯥ ꯀꯩꯅꯣꯃ ꯇꯧꯕ ꯃꯥꯜꯂꯦ ꯑꯗꯨ ꯍꯥꯎꯇꯕꯅ ꯁꯤꯒꯗꯧꯕ ꯑꯗꯨꯒ ꯃꯥꯁꯦ ꯑꯗꯨ ꯆꯥꯔꯨꯕꯗ ꯃꯥꯒꯤ ꯀꯩꯅꯣ ꯄꯨꯛ ꯇꯣꯠ ꯆꯥꯛꯑꯒꯀꯣ ꯃꯣꯔꯣꯛꯇꯣ ꯌꯥꯝ ꯁꯥꯕ ꯑ ꯍꯧꯖꯤꯛꯁꯦ ꯆꯥꯛꯑꯒ ꯃꯥ ꯑꯥ ꯃꯥ ꯏꯕꯥꯅꯤ ꯇꯨꯝꯃꯤꯟꯅꯗꯦ ꯍꯥꯏꯕ ꯇꯨꯃꯤꯟꯅꯗꯦ ꯍꯥꯏꯕꯗꯤ ꯃꯥꯗꯨ ꯕꯣꯜ ꯌꯦꯡꯕꯒꯤꯀꯣ ꯇꯤꯚꯤ ꯃꯅꯥꯛꯇ ꯀꯃꯟ ꯔꯨꯝꯗ ꯍꯦꯛꯇ ꯇꯨꯝꯃꯦꯕ ꯋꯥꯔꯜ ꯀꯞ ꯍꯧꯕꯗꯒꯤ
ꯍꯣꯏ ꯍꯣꯏ
ꯑꯗꯨꯗ ꯃꯥꯁꯦ ꯑꯗꯨꯝ ꯇꯨꯝꯃꯒ ꯂꯩꯏꯕꯅꯦ ꯑꯗꯨꯗ ꯃꯥꯁꯦ ꯍꯤꯞꯄꯒ ꯂꯩ ꯄꯨꯡ ꯁꯦꯝꯕꯤꯒꯦ ꯍꯥꯏꯔꯁꯨ ꯁꯦꯝ ꯁꯦꯝꯒꯅꯨ ꯍꯣꯔꯦꯟ ꯑꯩ ꯁꯦꯝꯒꯦ ꯍꯥꯏꯔ ꯃꯥ ꯂꯦꯞꯈꯠꯄ ꯉꯝꯗ꯭ꯔꯦꯕ ꯆꯤꯅꯤꯒ ꯀꯩꯅꯣ ꯑꯁ ꯈꯪꯗ‌ꯦꯗ
ꯀꯩꯅꯣꯠꯀ ꯆꯑꯣ ꯆꯤꯅꯤꯒ ꯀꯣ ꯑꯖꯟ ꯃꯇꯣꯗꯣ ꯑꯗꯨꯒ ꯇꯧꯔꯒ ꯃꯤꯛꯁ ꯇꯧꯔꯒ ꯏꯁꯤꯡ ꯊꯛꯑꯗꯤ ꯈꯔ ꯈꯔꯗꯤ ꯐꯕꯅꯤ ꯑꯗꯨꯒꯤ ꯋꯥꯔꯤ ꯍꯥꯏꯔꯒ ꯅꯍꯥꯟꯗꯣ ꯑꯩ ꯍꯥꯏꯒ‌ꯦ ꯑꯩ ꯌꯥꯝ ꯅ‌ꯣꯛꯅꯤꯡꯕ ꯂꯤꯕꯤꯒꯤ ꯅꯍꯥꯟ ꯑꯩ ꯑꯗꯨꯃꯥꯏꯅ ꯇꯧꯕꯅꯦꯕ ꯆꯦꯒ ꯑꯩꯒꯁꯦ ꯑ ꯁꯤꯡꯖꯨꯗꯣ ꯁꯦꯝꯃꯦꯕꯀꯣ ꯑꯩꯁꯨ ꯃꯣꯔꯣꯛ ꯌꯥꯝꯅ ꯀꯜꯂꯛ ꯀꯛꯑꯦꯕ ꯍꯥꯏꯕꯗꯤ ꯃꯣꯔꯣꯛ ꯌꯥꯝꯅ ꯄꯥꯝꯕꯗ ꯑꯣꯏꯌ‌ꯦꯕ ꯑꯗꯨꯒꯤ ꯃꯣꯔꯣ ꯃ‌ꯣꯔ‌ꯣꯛꯃ‌ꯦꯠꯄꯗꯣ ꯑꯩꯁꯦ ꯍꯨꯟꯗꯣꯛꯄꯁꯨ ꯄꯥꯝꯃꯨꯕ ꯑꯗ ꯑꯖꯤꯅꯝꯇꯣ ꯊꯥꯛ ꯊꯥꯛꯑꯒ ꯑꯩꯅ ꯆꯥꯛꯈ꯭ꯔꯕ ꯂ‌ꯣꯏ ꯆꯥꯊꯣꯛꯈ꯭ꯔꯕ ꯑꯗꯨ ꯍꯦꯛ ꯆꯥꯕ ꯑꯩꯅ ꯄꯨꯡ ꯇꯔꯥ ꯄꯨꯡ ꯅꯥꯏꯟꯗꯒꯤ ꯄꯨꯡ ꯇꯔꯥ ꯐꯥꯎ ꯐꯣꯟ ꯌ‌ꯦꯡꯉꯒ ꯆꯥꯛ ꯆꯥꯏꯌꯦꯕ ꯑꯗꯨ ꯍꯦꯛ ꯆꯕ ꯂ‌ꯣꯏ ꯑꯗꯨ ꯄꯨꯡ ꯑꯅꯤ ꯐꯥꯎ ꯑꯩ ꯀꯣꯜꯛꯁꯨ ꯐꯦꯡꯗꯕꯤꯗ ꯑꯗꯨꯝ ꯐꯃꯨꯡꯗ ꯇꯥꯔ ꯂꯩꯕꯅꯦ ꯑꯗꯨꯅ ꯋꯥꯔꯝꯃꯅꯤ ꯃꯥꯁꯨ
ꯍ‌ꯣꯏ ꯃꯥꯗꯤ ꯃꯄꯨ ꯄꯥꯛꯅꯗꯤ ꯁꯧꯗꯕꯅꯤ ꯍꯥꯏꯕꯗꯤ ꯃꯔꯣꯛꯇꯣ ꯌꯥꯝ ꯄꯥꯝꯕ ꯃꯤ ꯑꯣꯏꯔꯦꯕ
ꯍꯣꯏ
ꯑꯩꯗꯤ ꯑꯩꯈꯣꯏꯗꯤ ꯃꯣꯔꯣꯛ ꯌꯥꯝ ꯀꯜꯂꯛꯆꯩ ꯃꯣꯔꯣꯛꯁꯦ ꯎꯕꯗꯀꯣ ꯌꯣꯟꯕ ꯎꯔꯁꯨ ꯌꯥꯝ ꯀꯠꯂꯛꯑꯦ ꯍꯥꯏꯗꯤ
ꯑꯩꯁꯨ ꯀꯜꯂꯛꯄꯅꯦ ꯑꯗꯨ ꯌꯥꯝ ꯀꯂꯛꯑꯦ ꯑꯩꯁꯨ
ꯆꯥꯕꯕꯨꯗꯤ ꯆꯥꯕ ꯀꯥꯟꯗ ꯑꯅꯤ ꯑꯍꯨꯝꯗꯤ ꯆꯥꯕ ꯉꯝꯗꯦ ꯑꯗꯨ ꯑꯣꯏꯔꯁꯨ ꯌꯥꯝ ꯄꯥꯝꯕꯗꯣ ꯑꯗꯨ ꯃꯣꯔꯣꯛ ꯃꯦꯠꯄ ꯀꯥꯟꯗ ꯑꯩꯅ ꯍꯥꯏꯗ꯭ꯔꯥ ꯅꯍꯥꯟꯗꯣ ꯃꯣꯔꯣꯛ ꯃꯦꯠꯄ ꯂꯩꯔꯁꯨ ꯑꯗꯨꯝ ꯆꯥꯛꯂꯥꯝꯃꯗꯤ ꯑꯩꯗꯤ ꯃꯣꯔꯣꯛꯁꯦ ꯍꯦꯛꯇ ꯄꯥꯝꯕꯒꯤ ꯑꯗꯨꯝ ꯆꯤꯛꯅꯤꯡꯕꯗꯣ ꯑꯗꯨꯒ ꯃꯣꯏꯒꯤ ꯀꯩꯅꯣ ꯃꯣꯔꯣꯛ ꯑꯃ ꯂꯩꯌꯦ ꯎꯝ ꯃꯣꯔꯣꯛ ꯄꯥꯟꯕꯒꯤ ꯃꯇꯝ ꯅꯠꯇꯕ ꯀꯥꯟꯗ ꯀꯥꯂꯦꯟ ꯅꯠꯇꯕ ꯀꯥꯟꯗ ꯋꯤꯟꯇꯔꯒꯤ ꯃꯔꯣꯛ ꯀꯔꯤ ꯃꯣꯏꯒꯤ ꯒ꯭ꯔꯤꯟ ꯍꯥꯎꯁꯇꯒꯨꯝꯕ
ꯍꯣꯏ ꯍꯣꯏ ꯍꯣꯏ
ꯀꯩꯅꯣ ꯇꯧꯗꯕ ꯐꯥꯔꯝꯒꯨꯝꯕ ꯇꯧꯕ ꯑꯩꯈꯣꯏꯅ ꯑꯗꯨꯝ ꯌꯣꯛꯄ ꯃꯔꯣꯛ ꯍꯥꯏꯗꯤ ꯄꯛꯆꯥ ꯁꯥꯔꯒ ꯃꯅꯝꯁꯨ ꯅꯨꯡꯁꯤꯗꯕ ꯑꯗꯨꯒ ꯈꯨꯠꯁꯥ ꯑꯃ ꯎꯝ ꯑꯗꯨꯒꯨꯝꯕꯁꯦ ꯃꯄꯥꯟꯗꯗꯤ ꯌꯥꯝ ꯌꯣꯟꯅꯩ ꯍꯥꯏꯕ ꯃꯄꯥꯟꯗ ꯅꯣꯏ ꯂꯩꯐꯝꯗꯤ ꯈꯪꯉꯝꯒꯅꯤꯀꯣ ꯑꯗꯨꯒꯨꯝꯕꯗꯤ ꯌꯥꯝ ꯌꯣꯟ ꯎꯝ ꯁꯥꯗꯤ ꯁꯥꯔꯒ ꯀꯔꯤ ꯄꯨꯛꯁꯨ ꯁꯧꯔꯒ ꯅꯨꯡꯉꯥꯏꯇꯕ ꯑꯃ ꯑꯗꯨ ꯑꯩꯈꯣꯏ ꯃꯣꯔꯣꯛ ꯆꯤꯛꯄ ꯀꯥꯟꯗ ꯃꯣꯔꯣꯛꯁꯦ ꯁꯦ ꯎꯨꯃꯣꯔꯣꯛ ꯑꯣꯏꯅ ꯑꯗꯨꯝ ꯀꯔꯤ ꯍꯥꯏꯁꯤꯔꯥ ꯑꯗꯨꯝ ꯁꯦꯠꯂꯒ ꯆꯥꯕꯗꯣ ꯑꯗꯨꯗꯤ ꯑꯩꯈꯣꯏ ꯆꯤꯡꯒꯤꯒꯨꯝꯕꯅꯗꯤ ꯍꯥꯎꯕꯅꯤ ꯃꯣꯏ ꯍꯣꯏ ꯑꯗꯨꯒ ꯄꯨꯛꯁꯨ ꯁꯧꯗꯦ ꯁꯥꯔꯁꯨ ꯁꯨ ꯑꯃꯒꯨꯝꯕꯁꯦ ꯆꯥꯕ ꯉꯝꯃꯦ ꯍꯥꯏꯕ ꯌꯥꯝ ꯆꯥꯎꯕ ꯅꯠꯇꯕ ꯑꯄꯤꯛꯄ ꯒ꯭ꯔꯤꯟꯒꯨꯝꯕ ꯑꯣꯏꯔꯁꯨ ꯃꯁꯛꯇꯤ ꯁꯥꯅꯤꯡꯉꯥꯏ ꯁꯥꯒꯗꯕꯒꯨꯝ ꯇꯧꯔꯒ ꯆꯥꯄꯥꯟꯗꯗꯤ ꯑꯗꯨꯝ ꯆ ꯆꯥꯕꯗꯣ ꯃꯅꯝꯁꯨ ꯅꯨꯡꯁꯤꯍꯧꯕ ꯋꯥꯈꯜꯅꯁꯨ ꯄꯦꯟꯍꯧꯕ
ꯎ ꯍꯣꯏꯅꯦ ꯍꯣꯏꯅꯦ ꯑꯩ ꯍꯧꯖꯤꯛ ꯌꯣꯜꯂꯤꯕꯁꯤꯡꯅꯤꯀꯣ ꯍꯦꯛ ꯆꯥ ꯕꯒ ꯈꯪꯕ ꯃꯣꯔꯣꯛ ꯉꯥꯛꯇꯅꯦꯕ
ꯍꯣꯏ ꯃꯣꯏꯗꯣ ꯑꯗꯨ ꯎꯝ ꯃꯍꯥꯎ ꯂꯩꯇꯦ ꯑꯗꯨꯒ ꯃꯅꯝꯁꯨ ꯅꯨꯡꯁꯤꯕ ꯄꯣꯛꯇꯦ
ꯍꯣꯏ ꯍꯣꯏ ꯑꯗꯨꯃꯥꯏꯅ ꯇꯧꯋꯦ ꯑꯁ ꯅꯣꯏ ꯀꯩꯅꯣ ꯅꯣꯏ ꯑꯉꯥꯡꯁꯤꯡꯗꯤ ꯂꯣꯏ ꯇꯨꯝꯈ꯭ꯔꯦ
ꯇꯨꯝꯗꯦ ꯑꯃꯁꯦ ꯑꯃꯨꯛ ꯂꯦꯡꯉ ꯂꯩꯔꯦ ꯍꯧꯖꯤꯛ ꯇꯨꯝꯈ꯭ꯔꯅꯤ ꯉꯍꯥꯛ ꯂꯩꯔꯗꯤꯀꯣ ꯑꯩꯅ ꯂꯥꯡꯒꯅꯨ ꯃꯃꯥ ꯄꯩꯁꯥꯥ ꯇꯥꯥꯟꯈꯤꯒꯦ ꯅꯪꯒꯤ ꯃꯦꯒꯤ ꯂꯩꯅꯕ ꯍꯥꯏꯔꯒꯀꯣ ꯃꯥꯁꯦ ꯑꯍꯣꯏ ꯍꯣꯏ ꯍꯥꯏꯔꯒꯀꯣ ꯀꯤꯁꯨ
ꯑꯉꯥꯡꯁꯤꯡꯗꯤ ꯅꯪ ꯀꯤꯕ ꯑꯣꯏꯔꯝꯅꯦ
ꯀꯤ ꯃꯥ ꯀꯤ ꯍꯣꯏ ꯀꯤꯁꯨ ꯀꯤꯕ ꯀꯤꯁꯨ ꯀꯤ ꯗꯤ ꯑꯩꯉꯣꯟꯗ ꯎꯁꯤꯠꯇꯕꯁꯨ ꯑꯃꯨꯛ ꯌꯥꯎꯔꯛꯑꯦ ꯃꯣꯏꯁꯤꯀꯣ ꯉꯥꯏꯍꯧꯔꯛꯄꯗꯤꯀꯣ ꯑꯩꯕꯨ ꯀꯤꯕꯤꯗꯦ ꯃꯄꯥꯕꯨꯗꯤ ꯌꯥꯝ ꯀꯤꯕꯅꯦ
ꯍꯣꯏ ꯑꯉꯥꯡꯁꯤꯡꯁꯦ ꯃꯃꯥꯁꯤꯡꯁꯦ ꯌꯥꯝ ꯂꯨꯅ ꯇꯧꯕꯅꯤꯅꯦ
ꯃꯣꯏꯕꯨ ꯑꯗꯨꯝ ꯂꯨꯅ ꯇꯧꯕ ꯋꯥ ꯅꯠꯇꯕ ꯂꯨꯄꯥ ꯁꯨ ꯂꯨꯅ ꯇꯧꯋꯦ ꯑꯗꯨ ꯑꯣꯏꯔꯁꯨꯀꯣ ꯃꯣꯏꯁꯦ ꯑꯩꯅ ꯑꯗꯨꯝ ꯇ꯭ꯋꯦꯟꯇꯤ ꯐꯣꯔ ꯑꯥꯋꯥꯔꯁ ꯑꯗꯨꯝ ꯁꯦꯟꯅꯔ ꯂꯩꯕꯅꯤꯅꯀꯣ ꯃꯣꯏꯁꯦ ꯎꯁꯤꯠꯇꯕ ꯑꯃ ꯌꯥꯎꯕꯅꯦꯕ
ꯑꯁ ꯇꯜꯂꯦꯀꯣ ꯅꯪꯁꯨ ꯑꯁ ꯑꯩꯅ ꯇꯧꯕꯅꯦ ꯃꯣꯏꯗꯣ
ꯑ ꯍꯥꯏꯕꯗꯤ ꯎꯝ ꯃꯃꯥꯕꯨꯗꯤ ꯃꯄꯥꯗꯤ ꯑꯗꯨꯝ ꯍꯦ ꯂꯥꯡꯒꯅꯨ ꯅꯨ ꯍꯥꯏꯕ ꯀꯥꯟꯗ ꯁꯨꯝꯂꯦꯡ ꯂꯦꯡꯉꯣꯏ ꯑꯗꯨꯒꯤ ꯑꯗꯨꯒꯨꯝꯕ ꯄꯋꯥꯔꯗꯣ ꯑꯩꯁꯨ ꯄꯥꯏꯅꯤꯡꯉꯦ ꯍꯥꯏꯕ
ꯇꯜꯂꯦꯒ ꯑꯗꯨꯃꯥꯏꯅ ꯇꯧꯋꯦ ꯍꯣꯏ ꯑꯉꯥꯡꯁꯤꯡꯁꯦ ꯑꯩꯈꯣꯏ ꯏꯅꯥꯎꯅꯨꯄꯤꯒꯤ ꯃꯆꯥ ꯃꯆꯥꯅꯨꯄꯥ ꯑꯗꯨꯅꯦ ꯏꯅꯥꯎꯅꯨꯄꯤꯒꯤ ꯃꯆꯥ ꯅꯨꯨꯄꯥ ꯑꯃ ꯂꯩꯌꯦꯕ ꯇꯥꯕ꯭ꯔꯣ ꯏꯅꯥꯎꯅꯨꯄꯤꯒꯤ ꯏꯅꯥꯎꯅꯨꯄꯤꯒꯤ ꯃꯆꯥꯅꯨꯄꯥ ꯂꯩꯌꯦꯕꯀꯣ ꯑꯗꯨ ꯑꯁ ꯃꯃꯥꯕꯨ ꯃꯥꯒ ꯃꯥꯒꯤ ꯅꯤꯡꯅꯤꯉꯥꯏꯅꯀꯣ ꯂꯣꯏ ꯉꯝꯕꯅꯤ ꯑꯩꯗꯤ ꯑꯩꯗꯤ ꯐꯨꯅꯤꯡꯕꯅ ꯏ ꯃꯔꯩ ꯃꯔꯦꯡꯀ ꯏꯁꯩ ꯑꯗꯨꯝ ꯀꯔꯤ ꯀꯔꯤ ꯇꯧꯕꯁꯨ ꯆꯥꯛꯁꯨ ꯆꯥꯕ ꯌꯥꯗꯦ ꯃꯔꯛꯇꯗꯤ ꯑꯁ ꯆꯥꯖꯥꯠꯅꯦ ꯑꯉꯥꯡꯒꯤꯅꯦꯀꯣ ꯑꯗꯨꯕꯨ ꯐꯨꯒꯦ ꯇꯧꯔꯗꯤ ꯅꯨꯡꯁꯤꯕ ꯃꯆꯥ ꯑꯣꯏꯕꯒꯤ
ꯍ ꯑꯗꯨꯒꯨꯝꯕꯃꯛꯇꯤ ꯇꯧꯗꯦ ꯑꯗꯨ ꯑꯣꯏꯔꯁꯨ ꯃꯤ ꯃꯃꯥꯡꯗ ꯆꯠꯄ ꯍꯥꯏꯕꯁꯦ ꯑꯩꯒꯤ ꯑꯉꯥꯡꯁꯤꯡꯁꯦ
ꯍꯣꯏ
ꯑꯩꯈꯣꯏ ꯌꯨꯝꯁꯨ ꯌꯥꯝ ꯂꯥꯞꯇꯦꯕ ꯑꯩꯒꯤ ꯏꯄꯥꯝꯗꯣ ꯂꯥꯞꯇꯦ ꯑꯗꯨ ꯑꯣꯏꯔꯁꯨ ꯃꯣꯏꯁꯦ ꯑꯉꯥꯡ ꯑꯣꯏꯔꯤꯉꯩꯗꯗꯤ ꯑꯩꯈꯣꯏ ꯑꯁꯤꯗꯗꯤ ꯀ꯭ꯋꯥꯇꯔꯒꯤ ꯇꯥꯏꯞꯇ ꯂꯩꯕꯅꯤꯅꯀꯣ ꯀ꯭ꯇꯔ ꯃꯛꯇꯤ ꯅꯠꯇꯦ ꯑꯗꯨ ꯑꯣꯏꯔꯁꯨ ꯃꯄꯥꯟ ꯊꯣꯛꯅꯗꯕꯅꯤꯅꯀꯣ ꯌꯨꯝꯗ ꯌꯨꯝꯗ ꯈꯛꯇ ꯑꯗꯨꯝ ꯑꯉꯥꯡꯁꯤꯡꯗ ꯑꯗꯨꯝ ꯁꯦꯟꯅꯔꯦ ꯍꯥꯏꯕꯗꯤ ꯃꯣꯏ ꯁꯥꯟꯅꯅꯤꯡꯕ ꯃꯇꯝꯅꯤ ꯍꯧꯖꯤꯛ ꯎꯝ ꯀꯔꯤ ꯍꯥꯏꯁꯤꯔꯥ ꯂꯝꯍꯥꯡꯒꯨꯝꯕ ꯀꯩꯁꯨ ꯂꯩꯇꯦꯕ ꯎꯝ ꯑꯗꯨꯒꯤ ꯃꯣꯏ ꯌꯥꯝ ꯋꯥꯕ ꯋꯥꯕ ꯍꯥꯏꯕ ꯑ ꯃꯣꯏ ꯁꯥꯟꯅꯔꯒ ꯃꯣꯏꯒꯤ ꯄꯨꯁꯤꯔꯁꯤ ꯑꯗꯨꯝ ꯇꯧꯕ ꯌꯥꯕꯗꯣ ꯑꯗꯣ ꯎꯝ ꯇꯧꯍꯟꯒꯗꯕꯗꯣ ꯃꯣꯏ ꯑꯗꯨꯃꯥꯏꯅ ꯑꯗꯨꯝ ꯃꯤꯃꯥꯡꯗ ꯑꯗꯨꯝ ꯊꯣꯛꯑꯗꯤ ꯑ ꯏꯁꯃꯥꯔꯠꯀꯨꯝꯕ ꯑꯣꯏꯒꯗꯕꯗ ꯑꯗꯨ ꯁꯨꯡꯂꯩ ꯂꯩꯇ꯭ꯔꯦ ꯍꯥꯏꯕ ꯑꯩꯅ ꯑꯁꯤꯗ ꯎꯝ ꯍꯣꯏ ꯑꯩꯁꯦ ꯀꯩꯅꯣ ꯁꯟꯗꯦ ꯁ꯭ꯀꯨꯜꯒꯤ ꯑꯣꯖꯥ ꯑꯗꯨꯝ ꯑꯣꯏꯔꯛꯑꯦꯕ ꯃꯣꯏꯁꯦ ꯏꯁꯩ ꯇꯝꯕꯁꯦꯀꯣ ꯏꯆꯥ ꯑꯩꯗꯤ ꯌꯥꯝ ꯏꯟꯇꯔꯦꯁ ꯌꯥꯎꯖꯩ ꯃꯣꯏꯗꯤ ꯏꯟꯇꯔꯦꯁ ꯁꯨꯡꯂꯩ ꯂꯩꯔꯦ ꯃꯣꯏ ꯈꯔꯗꯤ ꯋꯥꯠꯂꯤꯕꯀꯣ ꯑꯉꯥꯡ ꯑꯣꯏꯔꯤꯕꯅꯤꯅ ꯑꯗꯣꯣꯏ ꯏꯁꯩ ꯃꯦ ꯃꯗꯦ ꯎ ꯀꯩꯔꯤ ꯍꯥꯏꯁꯤ꯭ꯔꯕ ꯕꯜꯕꯔꯁꯀꯨꯝꯕ ꯑꯗꯨꯝ ꯃꯣꯏ ꯑꯃ ꯑꯅꯤꯗꯤ ꯑꯗꯨꯝ ꯈꯪꯈ꯭ꯔꯦ ꯍꯧꯖꯤꯛꯇꯤ ꯑꯍꯟꯗꯨꯒꯣ ꯁꯦꯀꯦꯟꯒ ꯊꯥꯔꯠ ꯑꯗꯨꯨꯗꯤ ꯈꯪꯗ꯭ꯔꯤ ꯑꯗꯨ ꯃꯣꯏꯕꯨ ꯑꯗꯨꯝ ꯃꯥꯕꯨ ꯑꯗꯨꯝ ꯇꯥꯛꯄꯁꯦ ꯃꯥ ꯁꯨꯡ ꯍꯛꯆꯪ ꯆꯪꯗꯦ ꯅꯨꯄꯥ ꯃꯆꯥꯁꯨ ꯑꯣꯏꯕꯤꯔꯦ ꯁꯥꯊꯅꯤꯡꯕꯗꯣ ꯑꯩꯅ ꯑꯗꯨꯝ ꯇꯝꯃꯗꯤ ꯆꯪꯗꯦ ꯑꯗꯨꯒ ꯁ꯭ꯀꯨꯜꯒꯤ ꯑꯗꯨꯝ ꯑꯦꯁꯥꯏꯟꯃꯦꯟꯒꯨꯝꯕ ꯍꯣꯝꯋꯔꯛꯀꯨꯝꯕ ꯄꯤꯔꯛꯄꯁꯦ ꯂꯥꯏꯔꯤꯛꯀꯨꯝꯕ ꯇꯝꯕꯁꯦ ꯁꯨꯡꯆꯥꯡ ꯆꯪꯗꯦ ꯃꯄꯥꯅꯀꯣ ꯇꯝꯃꯗꯤ ꯃꯥꯁꯦ ꯆꯪꯉꯦ ꯑꯗꯣ ꯍꯧꯖꯤꯛꯇꯤ ꯃꯥꯁꯦ ꯀꯣꯛ ꯁꯝꯂꯥꯏ ꯨꯝꯕꯁꯨ ꯂꯣꯏꯅ ꯄꯥꯕ ꯍꯩꯈ꯭ꯔꯦ ꯅꯍꯥꯟꯗꯤ ꯑꯩꯅ ꯀꯣꯛ ꯆꯝ ꯂꯥꯛ ꯑꯩꯗꯣ ꯎꯝ ꯑꯁꯤꯉꯥꯡꯁꯦ ꯑꯩꯕꯨ ꯎꯁꯤꯠꯇꯕꯁꯨ ꯎꯝ ꯃꯥ ꯑꯩꯕꯨ ꯀꯤꯕ ꯍꯥꯏꯕꯕꯨ ꯑꯩꯅ ꯐꯨꯕ ꯐꯨꯕꯗꯀꯣ ꯀꯤꯌꯦ
ꯍꯥꯥ ꯑ ꯅꯨꯄꯥꯁꯤꯡꯁꯦ ꯀꯩꯅꯣ ꯇꯅꯦ ꯑꯉꯥꯡꯁꯤꯡꯁꯦ
ꯎꯝꯃꯤ꯫
ꯁꯥꯊꯤꯕꯁꯨ ꯊꯤꯛ ꯍꯦꯜꯂꯦꯕ ꯃꯣꯏꯅ ꯀꯣ
ꯑꯁ ꯅꯨꯄꯥ ꯃꯆꯥꯗꯤ ꯍꯦꯛ ꯄꯣꯛꯄꯗ ꯎꯝ ꯄꯣꯛꯄꯗꯀꯣ ꯃꯥ ꯊꯥ ꯑꯗꯨꯝ ꯑꯅꯤ ꯑꯍꯨꯝ ꯁꯨꯔꯛꯄꯗꯤ ꯃꯈꯨꯠ ꯃꯁꯥ ꯂꯦꯡꯕ ꯑꯗꯣ ꯑꯗꯨꯗꯒꯤ ꯈꯪꯒꯅꯤ ꯃꯥꯁꯦ ꯎ ꯅꯨꯄꯥ ꯃꯆꯥꯗꯤ ꯈꯔ ꯂꯦꯡꯕꯅꯤ ꯍꯥꯏꯅꯀꯣ ꯈꯪꯉꯛꯀꯅꯤ ꯑꯗꯨꯒꯤꯅꯤ ꯄꯥꯝꯆꯥꯥꯗꯤ ꯍꯦꯟꯕꯅꯤꯀꯣ ꯅꯨꯄꯤ ꯃꯆꯥꯒꯨꯝ ꯇꯧꯗꯅꯤ ꯅꯨꯄꯤ ꯃꯆꯥꯗꯤ ꯈꯔ ꯊꯥ ꯇꯔꯨꯛꯀꯨꯝꯕꯗ ꯂꯦꯡꯉꯛꯄ ꯍꯩꯔꯛꯄ ꯑꯗꯨꯕꯨ ꯁꯤꯡꯕꯗꯤ ꯅꯨꯄꯤ ꯃꯆꯥꯅꯗꯤ ꯁꯤꯡꯕꯅꯤꯀꯣ
ꯑꯣ ꯑꯩꯈꯣꯏ ꯏꯅꯥꯎꯅꯨ ꯎꯝ ꯑꯩꯈꯣꯏ ꯏꯅꯥꯎ ꯅꯨꯄꯤꯒꯤ ꯃꯆꯥꯗꯨꯁꯨ ꯀꯣ ꯑꯩꯈꯣꯏꯁꯦ ꯁꯨꯃꯥꯡꯗꯥ ꯄꯨꯈ꯭ꯔꯤ ꯂꯩꯌꯦꯕ ꯄꯨꯈ꯭ꯔꯤ ꯑꯩꯈꯣꯏꯅ ꯃꯤꯅꯤꯠ ꯑꯃ ꯐꯥꯎ ꯃꯉꯣꯟꯗ ꯌꯦꯡꯕꯗꯣ ꯂꯦꯞꯄ ꯌꯥꯗꯦ ꯍꯥꯏ ꯃꯥ ꯍꯦꯛꯇ ꯆꯪꯒꯦ ꯇꯔꯗ ꯆꯪꯉꯗꯤ ꯑꯃꯨꯛꯀ ꯇꯥꯔꯅꯤ ꯍꯥꯏꯅ ꯑꯩꯈꯣꯏꯅ ꯌꯦꯡꯁꯤ ꯆꯥꯛꯁꯨ ꯆꯥꯃꯤꯟꯅꯕ ꯌꯥꯗꯦ ꯑꯃ ꯃꯉꯣꯟꯗ ꯑꯃ ꯁꯪꯗꯗꯤꯀꯣ ꯍꯥꯏꯗꯤ ꯑꯩꯉꯣꯟꯗꯣ ꯌꯨꯝ ꯍꯦꯛ ꯁꯥꯔꯒ ꯃꯃꯥꯡꯗꯣ ꯄꯨꯈ꯭ꯔꯤ ꯁꯥꯕꯗꯣ ꯇꯧꯋꯦꯕ ꯑꯗꯨꯒꯤ ꯍꯦꯛꯇ ꯑꯉꯥꯡ ꯆꯪꯒꯦ ꯆꯪꯒꯦ ꯇꯧꯕ ꯑꯁ ꯑꯗꯨꯒꯤ ꯑꯩꯈꯣꯏꯅ ꯃꯉꯣꯟꯗ ꯇ꯭ꯋꯦꯟꯇꯤ ꯐꯣꯔ ꯕꯥꯏ ꯁꯦꯚꯦꯟꯅꯦ ꯑꯩꯈꯣꯏꯅꯦ ꯃꯉꯣꯟꯗꯥ ꯑꯗꯨꯝ ꯌꯦꯡꯁꯤꯜꯂꯤꯁꯦ ꯍꯥꯏꯗꯤꯗ꯭ꯔꯗꯤ ꯌꯥꯝꯅ ꯁꯥꯊꯤꯕꯀꯣ ꯊꯥꯡ ꯎꯔꯣ ꯄꯥꯏꯔꯦ ꯅꯨꯡꯊꯪ ꯑꯣꯏꯔꯣ ꯅꯨꯄꯥꯒꯤ ꯅꯨꯄꯥꯗ ꯅꯨꯄꯥꯅꯦ ꯃꯃꯥꯅꯦ ꯄꯣꯛꯏꯁꯦ ꯁꯥꯊꯤ ꯅꯤꯡꯉꯥꯏꯈꯣ ꯃꯃꯥꯗ ꯆꯤꯡꯉꯒ ꯅꯤꯡꯉꯥꯏꯗꯧꯔ ꯀꯞꯄꯅꯤ ꯑꯥꯁ ꯑꯩꯅꯥ ꯅꯪꯒꯤ ꯅꯆꯥꯁꯤꯗꯤ ꯐꯝꯃꯟꯗꯅ ꯑꯅꯤ ꯄꯣꯛꯑꯗꯤ ꯋꯥꯔꯒ ꯁꯤꯔꯅꯤ ꯍꯥꯏꯕꯤꯕ ꯑꯍꯥꯟꯕꯅꯦꯕ ꯍꯧꯖꯤꯛꯀꯤꯗꯨꯅ
ꯎꯝ ꯑꯁꯤ ꯁꯦꯀꯦꯟ ꯇꯥꯔꯛꯑꯗꯤ ꯈꯔ ꯒ꯭ꯌꯥꯟ ꯇꯥꯕꯁꯨ ꯑꯗꯨꯨ ꯂꯩꯕꯅꯤ ꯍꯥꯏꯕꯗꯤ ꯑꯗꯨꯝ ꯂꯣꯏꯅ ꯁꯥꯊꯤꯒꯅꯤ ꯍꯥꯏꯕꯗꯤ ꯂꯩꯇꯦꯕ ꯃꯊꯪꯗ ꯄꯣꯛꯄꯥꯟꯗ ꯑꯃꯨꯛ ꯐꯕꯁꯨ ꯂꯩꯕꯅꯦ
ꯎꯝ ꯑꯗꯨꯗꯤ ꯐꯩꯌꯦꯅꯦ
ꯑ ꯑꯗꯨꯅꯦ ꯑꯩꯁ ꯅꯣꯏ ꯄꯨꯈ꯭ꯔꯤꯒꯨꯝꯕ ꯍꯥꯏꯔꯗꯤꯀꯣ ꯑꯁ ꯑꯩꯈꯣꯏꯗ ꯑꯁꯤ ꯄꯨꯈ꯭ꯔꯤ ꯂꯩꯗꯕꯕꯁꯤ ꯌꯥꯝ ꯐꯔꯦ
ꯑꯥ
ꯑꯗꯣ ꯑꯗꯨꯃꯥꯏꯅꯒꯨꯝꯕ ꯑꯩꯁꯦ ꯎꯝ ꯀꯔꯤ ꯍꯥꯏꯁꯤꯔꯥ ꯑꯩꯒꯤ ꯑꯁꯨꯃꯥꯏꯅ ꯅꯨꯡꯗꯥꯡꯗꯒꯨꯝꯕ ꯑꯗꯨꯝ ꯋꯥꯔꯤ ꯁꯥꯟꯅꯔꯒ ꯎꯝ ꯀꯔꯤ ꯍꯥꯏꯁꯤꯔꯥ ꯑꯗꯨꯝ ꯑꯁ ꯅꯪ ꯍꯧꯖꯤꯛ ꯄꯨꯈ꯭ꯔꯤꯒꯨꯝꯕ ꯑꯗꯨꯗꯥ ꯍꯥꯢ ꯑꯩꯒꯤ ꯃꯪꯗ ꯍꯦꯛꯇ ꯃꯪꯒꯜꯂꯦꯕ ꯑꯣꯟꯅ ꯇꯩꯅꯥꯅꯅꯀꯣ ꯎꯝ ꯑꯁ ꯏꯆꯥꯗꯨ ꯇꯥꯔꯝꯕ ꯅꯠꯇ꯭ꯔꯒ ꯄꯨꯈ꯭ꯔꯤꯒꯨꯝꯕ ꯑꯃ ꯑꯁꯨꯃꯥꯏꯅ ꯍꯦꯛꯇ ꯇꯧꯒꯜꯂꯦꯕ ꯑꯗꯨꯗꯤ ꯑꯩ ꯚꯤꯗꯤꯑꯣ ꯌꯦꯡꯉꯁꯨ ꯌꯨꯇ꯭ꯌꯨꯕꯀꯨꯝꯕ ꯌꯦꯡꯉꯁꯨꯀꯣ ꯑꯗꯨꯝ ꯎꯝ ꯏꯆꯥꯁꯤꯡꯗꯤ ꯏꯆꯥꯗꯤ ꯀꯩꯅꯣ ꯃꯄꯥꯅ ꯍꯦꯛꯇ ꯚꯣꯏꯁ ꯑꯦ ꯌꯨꯇ꯭ꯌꯨꯕ ꯆꯪꯕ ꯚꯣꯢꯁꯇ ꯑ ꯑꯁꯤꯒꯤ ꯑꯁꯤꯒꯤ ꯍꯥꯏꯅ ꯑ ꯑꯗꯨꯝ ꯍꯥꯏꯔꯅꯤ ꯍꯧꯖꯤꯛ ꯁꯄꯣꯁ ꯍꯥꯏꯔꯗꯤ ꯖꯣꯀꯔꯒꯤꯒꯨꯝꯕ ꯌꯦꯡꯅꯤꯡꯉꯗꯤ ꯑꯁ ꯀꯣꯀꯣꯃꯦꯂꯣꯟꯒꯤꯒꯨꯝꯕ ꯌꯦꯡꯅꯤꯡꯉꯗꯤ ꯀꯣꯀꯣꯃꯦꯂꯂꯣꯟꯒꯨꯝꯕ ꯍꯥꯏꯔꯒ ꯚꯣꯏꯁ ꯍꯥꯏꯕꯗꯣ ꯃꯥꯁꯦ ꯑꯍꯟ ꯑꯩꯈꯣꯏ ꯏꯆꯥ ꯅꯨꯄꯥꯁꯦ ꯎꯔꯦꯕ ꯑꯗꯣ ꯃꯥꯁꯦ ꯍꯣꯏ ꯑꯩꯈꯣꯏꯒꯤ ꯌꯨꯇ꯭ꯌꯨꯕꯁꯨ ꯂꯣꯏ ꯄꯥꯏꯕ ꯍꯩꯌꯦ ꯃꯥꯁꯦ
ꯍꯣꯏ ꯅꯨꯡꯁꯤꯌꯦ ꯑꯗꯨꯗꯤ
ꯈꯪꯉꯦ ꯑꯥ ꯑꯗꯨꯒꯤ ꯃꯥꯁꯦ ꯚꯣꯏꯁ